ꯑꯥ ꯍꯧꯖꯤꯛ ꯑ ꯍꯧꯖꯤꯛ ꯊꯣꯛꯅꯕꯅꯕ ꯇꯧꯔꯥꯏ
ꯎꯝ ꯀꯅꯥ ꯀꯅꯥꯅ
ꯑꯁ ꯀꯔꯤꯅꯣ ꯑꯩꯒꯤ ꯁꯦ ꯇꯥꯕ꯭ꯔꯣ ꯎꯝ
ꯊꯝꯃꯤꯅꯗꯦꯔꯣ
ꯍꯥꯥ
ꯄꯨꯜꯂꯞ ꯊꯨꯃꯤꯟꯅꯗꯣꯏꯔꯕ
ꯃꯣꯏꯗꯤ ꯆꯠꯈ꯭ꯔꯦ ꯈꯣꯏꯅꯤ ꯈꯔ ꯇꯄꯒꯀꯣ
ꯎꯝ
ꯑ
ꯑ ꯉꯁꯤ ꯀꯗꯥꯏ ꯦꯂꯤ ꯆꯠꯄ꯭ꯔꯥ ꯔꯦꯂꯤ ꯆꯠꯂꯦ ꯍꯥꯏꯅꯦ ꯈꯪꯕ꯭ꯔꯥ
ꯀꯩꯍꯕ
ꯔꯦꯜꯂꯤ
ꯆꯠꯂꯦ ꯍꯥꯏꯌꯦ ꯑꯩ ꯀꯩꯅꯣ ꯐꯕꯤꯗ ꯎꯑꯦ ꯃꯐꯝꯗꯤ ꯈꯪꯗꯦꯕ ꯀꯥꯏꯗ ꯑꯣꯏꯕ꯭ꯔꯣ
ꯈꯪꯗꯦꯁꯨ ꯃꯤꯅ ꯍꯥꯏꯅꯕꯗ
ꯀꯩꯅꯣ ꯑꯩꯈꯣꯏꯒꯤ ꯑꯩꯈꯣꯏ ꯈꯨꯟꯒꯤ ꯒ꯭ꯔꯨꯞꯇꯁꯨ ꯊꯥ ꯊꯥꯔꯛꯑꯝꯕꯅꯤ ꯗꯣ ꯌꯦꯡꯕꯤ ꯌꯦꯡꯕꯤ
ꯇꯥꯏꯃꯤꯡꯗꯤ ꯌꯧꯔꯦ ꯆꯠꯄꯒꯤ
ꯑꯥ ꯂꯥꯛꯑꯣ ꯅꯨꯡꯉꯥꯏꯌꯦ ꯉꯁꯤꯒꯤ ꯋꯦꯗꯔꯗꯣ ꯅꯣꯡ ꯑꯦ ꯀꯩꯅꯣ ꯅꯨꯡꯁꯥ ꯊꯣꯛꯇꯕꯒꯤ
ꯎꯝ ꯅꯨꯡꯁꯥ ꯌꯥꯝ ꯁꯥꯗꯩ ꯉꯁꯤꯗꯤ ꯌꯦ ꯄꯥꯎꯅ
ꯗꯨꯀꯥꯟ ꯊꯣꯛꯇꯕꯅꯤꯅ ꯑꯗꯨꯗ ꯂꯩꯔꯕꯅꯤꯅ ꯌꯥꯝ ꯉꯥꯎꯔꯝꯅꯤꯌꯦ ꯌꯨꯝꯗ ꯀꯥꯑꯗ ꯑꯗꯨꯝ ꯂꯩꯕ
ꯊꯕꯛ ꯇꯧꯔꯗꯤꯀꯣ ꯋꯥꯗꯤ ꯋꯥꯕꯗꯤ ꯀꯩꯅꯣ ꯊꯕꯛ ꯇꯝ ꯊꯕꯛ ꯌꯥꯝꯗ꯭ꯔꯁꯨꯀꯣ ꯑꯗꯣ ꯋꯥꯗꯤ ꯋꯥꯕꯅꯤ ꯄꯣꯊꯥꯍꯟꯅꯤꯡꯕꯅꯤꯅ
ꯂꯩꯃꯟꯗ꯭ꯔꯁꯨ ꯑꯃꯨꯛ ꯕꯣꯔꯤꯡ ꯆꯨ ꯋꯥ ꯂꯩꯃꯜꯂꯁꯨ ꯋꯥꯕ ꯇꯧꯋꯦꯕ ꯃꯔꯛꯇꯗꯤ ꯑꯁ ꯌꯥꯝꯃꯟꯗꯅ ꯁꯥꯎꯅꯤꯡꯕꯒꯤ ꯃꯔꯛ ꯌꯥꯎꯔꯤꯕꯅꯦ ꯍꯥꯏꯗꯤ ꯗꯨꯀꯥꯟꯗꯒꯤꯁꯨ ꯍꯥꯏꯔꯛꯀꯅꯤ ꯑꯃꯅꯁꯨ ꯍꯥꯏꯔꯛ ꯀꯅꯤꯀꯣ ꯂꯩꯇꯕꯗꯨꯅ ꯑꯁ ꯐ꯭ꯔꯤ ꯑꯃ ꯑꯣꯏꯕ
ꯑꯣ ꯑꯩꯦ
ꯑꯦꯔ
ꯉꯁꯤ ꯉꯁꯤꯁꯨ ꯃꯤ ꯌꯥꯝꯕ ꯃꯥꯜꯂꯦ ꯑꯁꯤ ꯀꯩꯅꯣ ꯁꯥꯏꯟꯁ ꯁꯦꯟꯇꯔꯒꯤ ꯃꯅꯛꯇ ꯗꯨꯀꯥꯟꯗꯣ ꯐꯖꯅ ꯐꯝꯉ ꯂꯩꯍꯦ
ꯇꯣꯔꯒꯨꯝꯕ ꯑꯃ ꯂꯥꯛꯑꯒ ꯂ
ꯍꯥꯥ
ꯀꯣꯏꯔꯨꯄ ꯃꯅ ꯂꯩ ꯆꯂꯕ
ꯃꯤ ꯍꯧꯖꯤꯛꯀꯥꯟ ꯃꯤ ꯌꯥꯝ ꯃꯥꯜꯂꯦ
ꯎꯝ ꯀꯩꯁꯨ ꯌꯦꯡꯅꯤꯡꯉꯥꯏ ꯂꯩꯇ꯭ꯔꯦꯗ ꯁꯥꯏ ꯍꯥꯏ ꯇ ꯑꯣꯏꯔꯔꯁꯨ
ꯃꯤꯔꯥꯔꯒꯤ ꯈꯛꯇꯅꯤ
ꯎ
ꯌꯦꯟꯅꯣꯅꯤ ꯆꯅꯤꯡꯉ ꯂꯩ ꯂꯩꯇꯦ
ꯀꯗ
ꯍꯥꯏꯗꯤ ꯑꯇꯩ ꯀꯣꯏꯕꯒꯨꯝꯕ ꯆꯠꯅꯤꯡꯉꯥꯏ ꯂꯩꯕ꯭ꯔꯕ
ꯀꯥꯏꯗ ꯆꯠꯁꯤꯔꯣ ꯁꯥꯏꯟꯁ ꯁꯦꯟꯇꯔ
ꯃꯖꯤꯝꯁꯨ ꯆꯄꯜ ꯂꯣꯏꯔꯦ ꯁꯤꯔꯋꯥꯁꯤꯁꯤꯡꯁꯨꯜ ꯋꯥꯔꯦ
ꯑꯁꯤꯁꯦ ꯑꯩꯈꯣꯏꯒꯤ ꯎꯝ ꯑꯩꯈꯣꯏ ꯑ ꯃꯈꯥꯗꯀꯣ ꯀꯩ ꯍꯥꯏꯕ꯭ꯔꯥ ꯏꯔꯣꯏ ꯁꯦꯝꯕꯒꯤ ꯃꯅꯥꯛꯇ ꯒꯥꯔꯗꯦꯟ ꯑꯃ ꯂꯩ ꯑꯗꯨꯗꯨꯗꯤ ꯃꯣꯏꯒꯤ ꯇꯤꯛꯀꯦꯠꯇꯣ ꯈꯔ ꯌꯥꯝꯃꯦ ꯍꯥꯏꯕꯒꯤ ꯄꯤꯛꯁꯨ ꯄꯤꯛꯑꯦ ꯍꯥꯏꯌꯦꯦ ꯎꯝ
ꯁꯝꯅꯔꯒꯤꯗꯣ ꯆꯠꯂꯕꯅꯣ
ꯀꯥꯏꯗ ꯆꯠꯠꯇ꯭ꯔꯤꯗ
ꯅꯣꯡꯃꯖꯁꯤ ꯄꯥꯎ ꯆꯅꯤꯡꯉꯩꯗꯤ ꯁꯥꯠꯂꯝꯒꯗ꯭ꯔꯥ ꯍꯧꯖꯤꯛ ꯂꯣꯏ ꯆꯂꯣ
ꯍ
ꯃꯇ
ꯎꯝ
ꯂ ꯎꯕ ꯀ ꯍꯇꯣꯁꯦ ꯅꯨꯡꯉꯥꯏꯇꯕꯒꯤ ꯁꯤꯗꯣꯔꯦ
ꯍꯤꯇ ꯂꯧꯔ ꯆ ꯅꯣꯏꯒꯤꯗ ꯌꯥꯎꯅꯤꯅ ꯅꯣꯏꯒꯤꯗꯤ ꯀ ꯑ ꯗꯤꯁꯀꯥꯎꯟꯒꯨꯝꯕ ꯂꯩꯕ꯭ꯔꯣ
ꯁꯀꯥꯎꯟ ꯂꯩꯀꯣ ꯍꯥꯏꯗꯤ ꯃꯔꯤ ꯃꯉꯥ ꯑꯗꯨ ꯑꯃꯛ ꯑ ꯀ ꯌꯥꯝꯃꯃꯔꯤ ꯃꯉꯥꯡ ꯑꯣꯏꯗ
ꯑꯣ ꯃꯗ ꯅꯣꯏꯗꯣ ꯗꯏꯕꯤꯇꯤꯁ ꯀ ꯀꯩ ꯀꯩꯅꯣ ꯑꯗꯨꯣ ꯌꯥꯝꯕ꯭ꯔꯥ
ꯂꯩ ꯍꯣꯏ ꯎꯝ ꯗꯥꯏꯕꯤꯇꯤꯁꯀꯤ ꯂꯩꯌꯦ ꯁꯔꯨ ꯁꯔꯥꯡꯒꯤꯅꯦ ꯆꯈꯥꯎꯒꯤꯅꯦ ꯕ꯭ꯔꯦꯟꯒꯤꯅꯦ ꯑꯗꯨ ꯉꯥꯛꯇ ꯉꯥꯏꯌꯦꯕ ꯑꯇꯩꯗꯤ ꯌꯥꯝ ꯅꯣꯏ ꯃꯣꯏꯅ ꯍꯥꯡꯔꯛꯄꯒ ꯍꯥꯏꯗꯤ ꯑꯕꯨꯡ ꯄꯣꯛꯁꯤ ꯋꯥꯡ ꯃꯣꯏꯗꯣ
ꯎꯝ
ꯍꯪ꯭ꯔꯕ ꯀꯥꯟꯗ ꯑꯃꯨꯛ ꯂꯩꯇꯕ
ꯑꯣ
ꯏꯗꯥꯡꯁꯦ ꯍꯪꯕ ꯀꯥꯟꯗꯗꯤ ꯑꯩꯈꯣꯏꯒ ꯃꯥꯟꯅꯗꯕ ꯉꯥꯛꯇ ꯍꯪꯉꯦꯕ
ꯑꯣꯀꯦ ꯐ
ꯃꯣꯏꯅꯗꯤ ꯈꯪꯅꯕꯅꯦ
ꯑ ꯑꯗꯨ ꯂꯥꯏ ꯃꯣꯏꯗꯤ ꯀꯅꯥꯒꯤꯅꯣ ꯃꯣꯏ ꯏꯄꯥ ꯏꯃꯥ ꯑꯣ ꯑꯣ ꯍꯧꯖꯤꯛ ꯍꯧꯖꯤꯛꯀꯥꯟꯗ ꯑꯗꯨꯝ ꯆꯥꯔꯕ ꯂꯩꯕ꯭ꯔꯥ
ꯆꯔꯝꯅꯤꯗ
ꯗꯥꯏꯕꯤꯇꯤꯁ ꯀ
ꯈꯪꯗꯦ ꯀꯩ ꯂꯩꯅ ꯑꯣꯏꯒꯅꯤ ꯑꯅ ꯌꯥ ꯃꯖꯥꯗ ꯐꯗꯤ
ꯑꯦ ꯁꯤꯇ ꯇꯒꯦꯁꯗ ꯁꯥꯏ ꯈꯪꯗꯦ ꯉꯔꯥꯡꯗꯦ ꯁꯤꯛꯁꯗꯣ ꯉꯁꯤꯗꯣ ꯈꯔ ꯉꯜꯂꯦ ꯑꯩꯈꯣꯏ ꯆꯠꯄꯗꯣ ꯔ ꯊ
ꯎ ꯍꯧꯖꯤ ꯀꯥꯟꯖꯤꯗꯁꯤ ꯁꯦ ꯃꯝꯗꯕꯅꯤꯅ ꯑꯃꯨꯛ
ꯎꯝ ꯑꯣ ꯅꯍꯥꯟ ꯀꯩꯅꯣ ꯑꯁꯤ ꯑꯁꯤꯒꯤ ꯁꯥꯏ ꯃꯅꯥꯛꯇ ꯗꯨꯀꯥꯟ ꯂꯩꯕꯗꯣ ꯑꯗꯨ ꯃꯣꯃꯣ ꯂꯩꯑꯦ ꯍꯥꯏꯕꯗꯣ ꯑꯗꯨ ꯂꯧ ꯆꯌꯦ ꯃꯔꯤꯅꯦ ꯍꯥꯏꯕꯗꯣ ꯃꯔꯤꯅꯦ ꯑꯗꯣ ꯇ꯭ꯋꯦꯟꯇꯤ ꯔꯨꯄꯤꯁꯦ
ꯑꯁ ꯃꯔꯤꯗ ꯀꯨꯟ ꯌꯥꯏꯗꯀꯣ ꯀꯩꯁꯨ
ꯄꯥꯀꯅꯤꯒꯦ ꯃꯔꯤ ꯍꯥꯞꯄ ꯍꯥꯎ ꯍꯥꯎꯗꯤ ꯍꯥꯎꯋꯦ
ꯅꯨꯄꯥ ꯃꯉꯥ ꯃꯉꯥ ꯑꯣꯏꯩꯅ
ꯃꯣꯏ ꯌꯗꯣꯅꯀꯣ ꯎꯝ ꯎꯝ ꯁꯥꯔ ꯀꯥꯟꯗ ꯆꯥꯎꯗꯣ ꯍꯥꯎꯗꯥꯎ ꯃꯥꯔꯦ ꯃꯗ ꯄꯨꯡ ꯑꯍꯨꯝ ꯐꯥꯎꯗꯤ ꯑꯗꯨꯝ ꯂꯩꯌꯨꯅꯦ ꯉꯔꯥꯡꯁꯨ ꯍꯥꯡꯉꯦꯕꯀꯣ ꯑꯗꯨꯒ ꯑꯁꯤ ꯑꯣ ꯄꯨꯡ ꯑꯍꯨꯝ ꯐꯥꯎꯗꯤ ꯂꯩꯌꯦ
ꯑꯗꯨꯗꯤ ꯑꯗꯨꯝ ꯂꯩꯔ ꯆꯥ ꯌꯥꯏꯅ ꯑꯗꯨꯗ
ꯌꯥꯝ ꯁꯤꯄ ꯃꯥꯂꯦ ꯎꯝ ꯌꯥꯝ ꯄꯤꯛꯄꯗꯤ ꯅꯠꯇꯦ ꯑꯗꯣ ꯄꯤꯛꯗꯤ ꯈꯔꯗꯤ ꯄꯤꯛꯑꯦ ꯑ ꯐꯂꯦ ꯑꯗꯨ ꯆꯥꯕꯗꯣ ꯑꯗꯨꯝ ꯎ ꯇꯨ ꯌꯥꯏꯗ
ꯆꯥꯃꯅꯦꯃꯦꯕ
ꯅꯣꯏ ꯅꯃꯥꯟꯅꯨꯄꯤꯒ ꯂꯩꯕ꯭ꯔꯣ
ꯆꯠꯇ꯭ꯔꯤꯌꯦ ꯂꯣꯏꯕꯩ ꯇꯥꯏꯃꯤꯡꯗꯤ ꯌꯧꯔꯦ ꯐꯣꯟ ꯇꯧꯔ ꯑꯗꯨꯝ ꯐꯃ ꯂꯩꯕꯅꯤꯅ ꯎꯝ ꯑꯅꯤ ꯊꯝꯕ
ꯑ
ꯑꯃꯈꯛꯇꯪ ꯑꯣꯏꯔꯁꯨꯀꯣ ꯃꯔꯝ ꯊꯕꯛ ꯌꯥꯝ ꯆꯤꯟꯕ ꯑꯃ ꯇꯥꯏꯃꯤꯡ ꯌꯥꯎꯋꯦꯕ ꯑꯗꯨ ꯑꯅꯤ ꯊꯝꯕꯅꯤꯅ
ꯑꯗꯨ ꯃꯥꯅ ꯊꯤꯔ ꯄꯤꯕ ꯑꯣꯏꯔꯝ ꯅꯤ
ꯎꯝ ꯃꯥꯅ ꯏꯁꯇꯣꯛ ꯀꯩꯀꯥꯒꯤ ꯑꯗꯨꯝ ꯌꯦꯡꯕ ꯍꯤꯗꯥꯛꯑ ꯍꯥꯏꯕꯗꯤ ꯊꯕꯛꯁꯦ ꯃꯆꯦꯠ ꯃꯆꯦꯠ ꯌꯥꯎꯕꯒꯤ ꯏꯊꯟꯇ ꯑꯣꯏꯔꯁꯨ ꯑꯃꯨꯛ ꯏꯊꯟꯇ ꯑꯣꯏꯔꯗꯤ ꯊꯕꯛꯁꯦ ꯌꯥꯃꯕ
ꯅꯨꯡꯉꯥꯏꯅꯦ ꯇ ꯃꯤ ꯑꯅꯤ ꯂꯩꯔꯦ ꯃꯤ ꯑꯃꯈꯛꯇꯗꯤ ꯅꯨꯡꯉꯥꯏꯔꯣꯏ
ꯂꯩꯕꯅꯤꯅ ꯅꯍꯥꯟꯗꯒꯤ ꯂꯩ ꯅꯤꯅꯀꯣꯁꯨ ꯈꯟꯗ꯭ꯔꯦ
ꯄꯨꯡ ꯌꯧꯕ ꯅꯠꯇ꯭ꯔꯣ ꯆꯠꯄ ꯌꯥꯁꯤꯕꯅꯦ
ꯐꯣꯟ ꯇꯧꯔꯐꯝ ꯂꯩꯕꯅꯤꯗ ꯆꯠꯄꯥꯏ ꯇꯥꯏꯅꯤꯡꯗꯤ ꯌꯧꯔꯦ ꯍꯦꯜꯂꯕꯅꯤ ꯊꯕꯛ ꯀꯟꯕ ꯁꯥꯕꯒꯤ ꯇꯥꯏꯃꯤꯡ ꯍꯦꯜꯂꯁꯨ ꯑꯗꯨꯝ ꯂꯩ ꯇꯥꯔꯅꯤ
ꯃꯤ ꯑꯇꯣꯞꯄꯗꯤꯀꯣ ꯁꯨꯌꯥ ꯌꯥꯗꯕꯅꯦ ꯇꯥꯏꯃꯤꯡ ꯍꯦꯟꯕꯗꯣ ꯑꯩ ꯌꯧꯔꯦ ꯍꯥꯏꯔꯒ ꯑꯗꯨꯝ
ꯃꯤ ꯐꯕꯁꯤꯡꯅ ꯑ ꯇꯧꯕꯤꯒꯦ ꯇꯧꯕꯤꯒꯦ ꯍꯥꯏꯕꯀꯣ
ꯎꯝ ꯏꯤꯁ ꯌꯥꯔꯦ ꯇꯅꯤꯗ ꯇꯥꯕꯇ ꯆꯂꯅꯤ ꯍꯧꯖꯤꯛ
ꯑꯁ ꯒꯥꯔꯤꯁꯨ ꯌꯥꯝꯃꯦ
ꯆꯠꯂꯁꯦ ꯆꯠꯂꯦ ꯍꯔꯣ ꯑꯗꯨꯗꯤ ꯏꯃꯥꯟꯅꯕꯤ ꯊꯣꯛꯅꯤꯡꯗ꯭ꯔꯤ ꯍꯥꯏꯌꯦ ꯑꯩ ꯆꯠꯂꯒꯦ ꯍꯥꯟꯅ
ꯑꯁ ꯒꯔꯤ ꯌꯥꯎꯗꯔꯦ ꯑꯩꯈꯣꯏꯁꯨ
ꯆꯥꯛ ꯆꯥꯔꯥꯅꯤ ꯑꯗꯨꯗꯤ
ꯍꯣꯔꯦꯟ ꯑꯃꯨꯛ ꯇꯧꯔꯛꯑꯣ ꯑꯩ ꯌꯧꯇꯧꯔꯦ
ꯍꯣꯏ ꯍꯣꯏ ꯊꯝꯃꯦꯀꯣ ꯀꯔꯅ ꯇꯧꯔꯛꯀꯦ ꯎꯝ ꯊꯑꯣ